ꯍ ꯀꯃꯥꯏꯟ ꯇꯧꯔꯤꯒꯦ?
ꯑ ꯅꯨꯡꯉꯥꯏꯔꯤ ꯍꯥꯏꯇꯥꯔꯦ꯫ ꯅꯪꯗꯤ ꯑꯗꯨꯝ ꯍꯣꯏ ꯑꯗꯨꯝ ꯑꯗꯨꯝ ꯅꯨꯡꯉꯥꯏꯔꯤ ꯍꯥꯏꯇꯥꯔꯦ ꯑꯩꯖꯨ ꯆꯞ ꯃꯥꯟꯅꯩ꯫ ꯍꯣꯢ꯫ ꯍꯤꯡꯉꯤꯕꯗꯨ ꯍꯤꯡꯕꯁꯤ ꯅꯨꯡꯉꯥꯏꯕꯅꯤ ꯍꯥꯏꯅ ꯑꯗꯨꯝ ꯍꯤꯡꯕ ꯅꯨꯡꯉꯥꯏ ꯍꯤꯡꯕ ꯅꯨꯡꯉꯥꯏ꯫ ꯑꯥ ꯋꯥꯔꯁꯨ ꯅꯨꯡꯉꯥꯏ ꯍꯥꯏꯕ ꯇꯥꯝꯅꯤꯗꯥ ꯀꯩꯅꯣ ꯆꯥꯅꯤꯉꯥꯏ ꯊꯛꯅꯤꯡꯉꯥꯏ ꯐꯪ ꯗꯣꯅꯦ ꯑꯁ꯫ ꯑꯗꯣ ꯉꯁꯤꯗꯤ ꯑ ꯈꯔ ꯊꯥꯒꯥꯁꯦ ꯃꯌꯦꯛ ꯌꯥꯝ ꯁꯦꯡꯅꯗ꯭ꯔꯦ ꯀꯃꯥꯏ ꯇꯩꯅꯣ ꯈꯪꯗꯦꯅꯦ꯫ ꯊꯥ ꯔꯣ? ꯑꯥ꯫ ꯑꯠꯆꯥ ꯑꯁꯤꯖꯦ ꯄꯣꯂꯨꯁꯟ ꯂꯩꯇ ꯖꯥꯠꯂꯣ? ꯈꯪꯗꯦ ꯈꯔ ꯍꯟꯗꯕ꯭ꯔꯥ ꯀꯩꯅꯣ ꯉꯁꯤꯗꯤ ꯗꯦꯂꯤꯗ ꯊꯥ ꯊꯥ ꯎꯗꯕ ꯀꯨꯏꯔꯦ ꯑꯩꯈꯣꯏꯗꯤ ꯑꯩ ꯍꯟꯗꯛꯇꯤꯔ ꯎꯔꯦ ꯅꯣꯏꯗꯨ ꯇꯣꯛꯐ꯭ꯂꯣ ꯑꯣꯏꯕꯒꯤ ꯈꯔ ꯎꯕ ꯑꯣꯏꯔꯝꯅꯤ ꯑꯗꯨꯒ ꯑꯩꯈꯣꯏꯗꯤ ꯁꯣꯛꯎꯗ꯭ꯔꯦ ꯃꯝꯃꯤꯅꯦ ꯑꯩꯈꯣꯏꯗꯤ
ꯑꯁ
ꯑꯗꯣ ꯋꯥꯏꯌꯦ ꯁꯕꯥꯖꯤꯗ ꯁꯦ ꯀꯩꯅꯣ ꯌꯨꯝ ꯊꯣꯛꯑꯗꯤ ꯀꯩ ꯀꯩ ꯄ꯭ꯂꯥꯟ ꯂꯩꯒꯦ ꯄꯂꯥꯟꯅ ꯍꯥꯏꯁꯦ ꯈꯪꯗꯦꯗ ꯀꯔꯤ ꯇꯧꯗꯣꯏꯅꯣ ꯑꯆꯥ
ꯍꯧꯖꯤꯛ ꯍꯧꯖꯤꯛ ꯈꯜꯂꯤꯕ ꯄ꯭ꯂꯥꯟ ꯑꯥꯏꯕꯨ ꯑꯦꯝ ꯌꯨꯗ ꯃꯤꯡ ꯆꯟꯁꯤꯜꯂꯨꯔ__
ꯒ ꯅꯩꯕ ꯑꯥ ꯑꯩ ꯑꯗꯨ ꯍꯥꯏꯔꯝꯃꯤꯅꯦ ꯑꯦꯝ ꯌꯨꯗ ꯀꯣꯏꯕ ꯂꯥꯛꯀꯅꯤꯍꯦ ꯅꯣꯏ ꯑꯩ ꯑꯦꯝ ꯌꯨ __ ꯆꯪ ꯆꯪꯉ ꯃꯤꯃꯛꯁꯨ
ꯑꯥ
ꯅꯩꯈꯥꯏꯔꯗꯧꯅꯦ ꯍꯟꯗꯛꯇꯤ ꯑꯗꯨꯗ ꯅꯨꯄꯤ ꯈꯔ ꯇꯧꯔꯗꯝꯅꯤꯍꯦ ꯍꯟꯗꯛꯇꯤ ꯅꯨꯄꯤꯗꯤ ꯍꯣꯏ ꯑꯩꯈꯣꯏ ꯂꯥꯛꯀꯅꯤꯍꯦ ꯐꯧꯗ ꯃꯤ ꯅꯨꯄꯤ ꯀꯩꯅꯣ ꯇꯧꯔ ꯂꯩꯈꯒꯔ꯭ꯃꯤ ꯑꯦꯝ ꯌꯨꯗꯩ ꯅꯨꯄꯤ ꯃꯦꯁꯦꯁ ꯊꯥꯅꯍꯧꯈ꯭ꯔꯕ ꯑ ꯑꯁ ꯏꯁꯇꯥꯔꯇꯤꯡꯁꯤ ꯌꯥꯏ ꯀꯩꯅꯣꯗꯨꯗꯤ ꯂꯩꯕꯅꯦ ꯃꯥ ꯍꯅꯁꯨ ꯑꯦꯝ ꯌꯨꯗ ꯂꯩꯔꯝꯕꯅꯦꯕ ꯃꯣꯏ ꯀꯅꯥꯅꯣ ꯑꯃ ꯑꯦꯝ ꯌꯨꯗ ꯄ꯭ꯔꯣꯐꯦꯁꯔ ꯑꯣꯏꯕ ꯑꯃ ꯂꯩꯕꯅꯦ ꯑꯗꯨꯒꯤ ꯃꯅꯥꯛꯇ ꯂꯩꯔ ꯃꯥ ꯑꯦꯝ ꯌꯨꯗꯥ ꯨ ꯑꯣ ꯌꯥꯕꯅꯦ ꯑꯃꯨꯕꯤ ꯅꯪꯁꯨ ꯇꯧ
ꯇꯧꯔꯗꯝꯅꯤꯍꯦ
ꯎꯝ ꯅꯪ ꯂꯩꯔꯦ ꯅꯪ ꯑꯃ ꯂꯩꯔꯦ ꯑ ꯀꯦꯜꯕꯤꯟ ꯑꯃ ꯂꯩꯔꯦ ꯍꯥ ꯆꯟꯗꯨꯁꯨ ꯂꯩꯅꯤꯕ ꯆꯟꯗꯨꯔꯣ ꯆꯟꯗꯨꯁꯨ ꯇꯝꯗꯣꯏꯔꯣ ꯑ ꯀꯦ ꯑꯗꯨ ꯊꯤ ꯃꯩ ꯇꯥꯔꯅꯤꯍꯦ
ꯅꯩꯈꯥꯏꯕꯤ ꯉꯥꯛꯇꯅꯦꯍꯦ ꯍꯟꯗꯛꯀꯤ ꯑꯦꯝ ꯌꯨ ꯄꯥꯔꯇꯤꯁꯤꯗꯤ
ꯑꯦꯝ ꯌꯨ ꯖꯦ ꯅꯣꯏꯒꯤ ꯑꯣꯏꯔꯅꯤꯍꯦ ꯀꯨꯏꯔꯔꯣꯏ ꯑꯣꯏ ꯃꯤꯉꯣ ꯊꯗ ꯑꯁ ꯀꯥꯅꯩꯁꯤꯜꯂꯝꯃꯣ ꯑꯩꯈꯣꯏꯁꯨ ꯅꯣꯏ ꯇꯝꯕꯅꯦ ꯍꯥꯏꯅ ꯆꯥꯎꯊꯣꯛꯆꯅ ꯂꯥꯛꯀꯦꯍꯦ ꯑꯗꯨꯅꯦ ꯑꯗꯨ ꯅ ꯁꯤꯄ ꯅꯨꯃꯤꯗꯥꯡ ꯅꯨꯡꯉꯥꯏꯌꯦ ꯅꯨꯄꯤ ꯃꯌꯥꯝꯒ ꯑꯥ ꯑꯣ ꯀꯩ ꯁꯥꯟꯅꯕꯅꯣ ꯕꯥꯀꯦꯠꯕꯣꯜ ꯑꯗ ꯦꯃꯤꯇ ꯐꯨꯠꯕꯣꯜ ꯅꯨꯄꯤꯅ ꯌꯣ ꯃ ꯑꯠꯆꯥ ꯑꯠꯆꯥ ꯑꯁ ꯕꯦꯗꯃꯤꯟꯇꯟꯒꯤ ꯅꯨꯄꯤ ꯁꯥꯟꯅꯅꯤ ꯕꯥꯁꯀꯦꯠꯕꯣꯜꯁꯨ ꯈꯔ ꯁꯥꯟꯅꯅꯤ ꯑꯁ
ꯎꯝ ꯁꯟꯗꯨ ꯐꯧꯗ ꯕꯥꯁꯀꯦꯠꯕꯣꯜ ꯁꯥꯟꯅꯕꯗ ꯅꯨꯄꯤ
ꯈꯅꯅꯤ ꯑꯆꯥ ꯀꯅꯥꯅꯣ ꯀ ꯑ ꯆꯗꯨ ꯑꯁ ꯆꯗꯨꯗꯤ ꯍꯩꯁꯨ ꯈꯔ ꯍꯩꯕꯅꯤꯅ ꯅꯨꯡꯇꯤꯛꯒꯤ ꯆꯠꯄꯅꯦ ꯃꯥ ꯕꯥꯀꯦꯠꯣꯜ ꯁꯥꯟꯅꯕꯣꯏꯗ ꯑꯣ ꯁꯅꯒꯦꯔ ꯁꯥꯟꯅꯔꯣꯏꯔ ꯅꯨꯄꯤꯕ ꯑꯁ ꯆꯟꯗꯨ ꯂꯩꯔꯝꯃꯤꯅꯤ
ꯅꯩꯕꯅꯤ ꯍꯃ
ꯆꯟꯗꯣꯏꯗꯤ ꯁꯦꯠꯇꯤꯡ ꯂꯩꯇ꯭ꯔꯤꯕꯣ ꯂꯩꯇꯦ ꯀꯥꯏ ꯑ ꯑꯩꯗꯤ ꯆꯟꯗ꯭ꯔꯁꯠ ꯇꯧꯔꯣꯏ ꯁꯤꯅꯦꯍꯦ ꯆꯧ ꯆꯧꯔ ꯆꯗꯝꯅꯤ ꯅꯪ ꯂꯩ ꯑꯦꯁ ꯍꯣꯏꯅꯦ ꯑꯩꯈꯣꯏꯁꯨ ꯃꯇꯦꯡ ꯄꯥꯡ ꯄꯥꯡꯃꯦ ꯑꯗꯨꯃꯥꯏꯅ ꯑ ꯂꯣꯏ ꯂꯣꯏ ꯇꯧꯅꯤ ꯍꯟꯗꯛꯀꯤ ꯑ ꯋꯥꯔꯤꯒꯩ ꯈ ꯁꯥꯟꯅꯕ ꯎꯝ ꯍꯣꯏ ꯍꯣꯏ ꯑꯗꯨ ꯌꯥꯏ ꯀꯦꯆꯤꯟꯗ ꯀꯣꯐꯤꯒ ꯊꯛꯃꯤꯟꯅꯔꯗꯧꯅꯤ ꯑ ꯑꯩꯁ ꯍꯣꯏ ꯂꯥꯛꯑꯗꯗꯤꯍꯥ ꯇꯧꯔꯗꯕꯅꯤ ꯀꯩꯗꯧꯦ ꯍꯣꯏ ꯍꯣꯏ ꯑꯁ ꯑꯗꯨ ꯌꯥꯏꯌꯦ ꯑꯗꯨ ꯅꯃꯥꯟ ꯊꯣꯡꯃꯤꯟꯅꯔꯣꯑꯣ ꯑꯆꯥꯣꯠꯁꯤꯒ ꯑꯩꯈꯣꯏꯁꯨ ꯀꯅꯤ ꯍꯥꯏꯅ ꯍꯥ ꯏꯃꯥꯟꯅꯕ ꯈꯔ ꯑꯅꯧꯕ ꯈꯔꯁꯨ ꯂꯥꯛꯀꯅꯤ ꯈꯪꯅꯅꯕꯅ ꯍꯣꯏꯅꯦ ꯍꯣꯏꯅꯦ ꯍꯥꯏꯖꯕꯅꯦ ꯃꯣꯏ ꯄꯥ ꯌꯥꯝ ꯐꯔꯕꯅꯦ ꯍꯣꯏ ꯇꯃꯦꯍꯦ ꯅꯨ ꯅꯨꯅ ꯍꯦꯟꯕꯅꯦ ꯍꯟꯗꯛꯇꯤ ꯚꯥꯏ ꯅꯨ ꯅꯨꯄꯤꯁꯦ ꯃꯣꯏ ꯌꯥꯝꯅ ꯄꯦꯁꯤꯞ ꯑꯣꯏꯌꯦꯕ ꯑꯁ ꯏꯄꯥꯕꯨ ꯍꯦꯟꯅ ꯁꯥꯊꯤ ꯍꯥꯏꯗꯤ ꯁꯥꯊꯤꯕꯅ ꯍꯦꯛꯡ
ꯃꯑꯣꯡꯗ ꯑ ꯅꯨꯄꯤ ꯍꯥꯏꯔꯒ ꯀꯩꯅꯣ ꯇꯧꯕꯩ ꯋꯥꯅꯦꯕ
ꯁ ꯃꯣꯏ ꯃꯣꯏ ꯋꯥꯈꯜꯁꯨ ꯖꯥꯒꯥ ꯈꯟꯕꯅꯤ ꯃꯣꯏꯗꯤ ꯑꯩꯈꯣꯏ ꯅꯨꯄꯥꯗꯤ ꯈꯔ ꯐꯌꯦꯦ ꯅꯨꯄꯤ ꯅꯨꯄꯤꯅ ꯍꯦꯂꯦ
ꯅ ꯃ
ꯅꯨꯄꯤꯁꯤꯡꯁꯦ ꯃꯣꯏ ꯋꯥꯈꯜ ꯈꯔ ꯁꯥꯟꯅꯕ ꯍꯥꯏꯔꯗꯤ ꯍꯥ ꯎ ꯑꯗꯨꯅꯅꯦ ꯅꯨꯄꯥ ꯀꯗꯔ ꯐꯗꯔꯒ ꯈꯔ ꯍꯩꯕ ꯃꯁꯤꯡꯒ ꯊꯤꯕ ꯅꯨꯄꯥꯅ ꯅꯨꯄꯤꯒꯤ ꯃꯌꯥꯝ ꯀꯣꯏꯊꯜꯂꯤꯁꯦ ꯀꯦꯂꯤꯗꯣ ꯑꯗꯨꯅꯤ
ꯍ
ꯋꯥꯍꯩ ꯋꯥꯍꯩꯗ ꯈꯔ ꯐꯖꯈ꯭ꯔꯗꯤ ꯑꯁ ꯑꯗꯨꯏꯅꯦꯍꯦ ꯅꯪꯁꯨ ꯅ ꯑꯗꯨꯅꯦ ꯑꯦꯝ ꯌꯨꯗ ꯈꯔ ꯇꯧꯔꯨꯔꯣ ꯅꯪꯁꯨ
ꯖ ꯐꯖꯠ ꯀꯦꯟꯗꯕ ꯍꯣꯏꯗꯣ ꯑꯗꯨꯝ ꯂꯥꯛꯑꯅꯤ ꯉꯍꯁꯨ ꯀꯨꯏꯅ ꯍꯤꯡꯉꯛꯏꯁꯦ ꯎ ꯈꯔ ꯐꯥꯎꯗ ꯑꯩ ꯉꯝꯗ꯭ꯔꯗꯤ ꯂꯣꯏꯔꯦ ꯑꯗꯨꯅꯤ ꯑꯦꯁꯟꯗ ꯀꯤꯅ ꯏꯅꯦ
ꯁꯤꯗꯏꯅꯗꯕꯅꯦ ꯅꯥꯎꯁꯥ ꯄꯨꯁꯜꯂ ꯃꯥ ꯑꯩ
ꯑꯗꯨꯅꯦ ꯑꯩ ꯑꯈꯣꯏꯅꯤ ꯅꯥꯎꯆꯥꯌꯦ ꯌꯪ ꯌꯪꯕꯤꯕ ꯇꯥꯔꯦꯍꯦ ꯑꯩ ꯌꯦꯡꯕꯤꯕ ꯋꯥꯔꯦ ꯍꯧꯖꯤꯛ ꯑꯈꯣꯏꯅꯤ ꯌꯪꯕ ꯇꯥꯔꯦ ꯑꯥ ꯈꯥꯗꯔꯒ ꯇꯧꯗ꯭ꯔꯗꯤ ꯌꯥꯔꯔꯣꯏꯕ ꯑꯗꯨꯅꯦ ꯋꯥꯔꯤꯁꯤ ꯐꯖ ꯁꯥꯟꯅꯗꯧꯅꯤ
ꯍꯥꯏ
ꯂꯥꯑꯦ ꯂꯥꯑꯦ ꯑ꯭ꯁ ꯑꯥ ꯑꯗꯨ ꯂꯣꯏꯔꯒ ꯑꯩ ꯍꯥꯏꯔꯛꯀꯦ ꯒꯦ ꯑꯥ ꯑꯍꯨꯝ ꯋꯥꯠꯇꯣꯏꯕ ꯑꯍꯨꯝ ꯑꯣ ꯑꯣ ꯑꯣ ꯑꯁꯤ ꯂꯣꯏꯔꯗꯤ ꯑꯥ ꯁꯤ ꯂꯣꯏꯔꯒ ꯑꯥ ꯀꯦ ꯀꯦ ꯐꯔꯦ ꯐꯔꯦ ꯀꯣꯜ ꯇꯧꯔꯛꯑꯣ ꯍꯣꯔꯦꯟ ꯀꯣꯟꯅ ꯑꯗꯨꯝ ꯆꯛꯆꯥꯥ ꯂꯣꯏꯔꯒ ꯅꯪ ꯀꯩꯅꯣ ꯍꯟꯗꯛꯀꯤ ꯉꯔꯥꯡ ꯉꯍꯥꯟ ꯇꯧꯔꯤꯁꯤꯅ ꯑꯍꯥꯟꯕ ꯇ ꯂꯩꯔꯣ ꯐꯣꯜꯒꯤꯁꯦ ꯑꯇꯣꯞꯄꯁꯨ ꯑꯃꯇ ꯇꯧꯗ꯭ꯔꯤꯕꯣ ꯅꯠꯇꯦ ꯅꯍꯥꯟ ꯑꯨꯝ ꯃꯃꯥꯡꯒꯤꯗꯣ ꯏꯪꯂꯤꯁꯇ ꯇꯧꯕꯔꯣ
ꯏꯪꯂꯤꯁꯀꯤ ꯅꯠꯇꯕ ꯍꯟꯗꯛ ꯃꯅꯤꯄꯨꯔꯒꯤ ꯂꯥꯛꯄꯁꯦ ꯑꯃꯐꯥꯎ ꯇꯧꯍꯧꯗ꯭ꯔꯥ ꯍꯥꯏꯕ
ꯑꯁꯤꯅꯦ ꯇꯧꯔꯤꯁꯦ ꯑꯩꯒꯤ ꯍꯧꯖꯤꯛ ꯃꯤ ꯀꯩꯅꯣ ꯇꯧꯋꯦ ꯁꯤ ꯃꯅꯤꯄꯨꯔ ꯀꯥꯡꯕꯨꯁꯦ ꯄꯩꯁꯥ ꯐꯪꯅꯔꯝꯅꯦ ꯚꯥꯏ ꯑꯩ ꯂꯨꯄꯥ ꯌꯥꯡꯈꯩ ꯃꯥ ꯇꯪ ꯂꯥꯛꯑꯦ ꯁꯤꯁꯦ
ꯁꯤ ꯈꯜꯂꯝꯃꯤꯅꯦ ꯑꯗꯣ ꯑꯁꯤ ꯂꯣꯏꯔꯀꯥꯟꯗ ꯂꯥꯛꯇꯣꯏꯔ ꯈꯪꯗꯦ ꯑꯩ ꯁꯤꯁꯦ ꯉꯍꯥꯟ ꯀꯣꯜ ꯇꯔꯥ ꯇꯧꯋꯦꯕ ꯑꯗꯨꯒꯤ ꯂꯨꯄꯥ ꯆꯅꯤꯄꯥꯥꯟ ꯐꯪꯉꯦꯕ ꯑꯣ ꯑꯁ ꯐꯩꯅꯦ ꯑꯩ ꯂꯨꯄꯥ ꯌꯥꯡꯈꯩ ꯂꯥꯛꯑꯦ ꯍꯥꯏꯗꯤ ꯏꯁ ꯀꯩ ꯇꯧꯋꯦ ꯍꯥꯏꯅꯣ ꯑꯥ ꯑꯣꯀꯦ ꯑꯁ ꯑꯩꯁꯨ ꯈꯪꯗꯦ ꯗꯥꯎꯗ ꯂꯩꯔꯦ
ꯑꯝ
ꯍꯧꯖꯤꯛ ꯀꯨꯟꯁꯦ ꯍꯧꯖꯤꯛ ꯑꯩ ꯃꯔꯤ ꯋꯥꯠꯂꯤꯕ ꯇꯧꯕ ꯂꯣꯏꯔꯗꯤ ꯑ ꯃꯔꯤ ꯃꯔꯤꯗꯨ ꯍꯧꯖꯤꯛ ꯂꯣꯏꯔꯅꯤ ꯀꯩꯅꯣ ꯑꯣꯏ ꯍꯧꯖꯤꯛ ꯂꯣꯏꯔꯗꯤ ꯈꯪꯗꯦ ꯃꯣꯏ ꯀꯃꯥꯏꯅ ꯄꯤꯔꯗꯤ ꯐꯥꯗꯤ ꯐꯥꯅꯤ ꯂꯨꯄꯥ ꯌꯥꯡꯈꯩꯗꯨꯗꯤ ꯀꯣꯟꯅꯗꯦ ꯍꯥꯏ
ꯑꯝ ꯑꯝ
ꯑꯩꯁ ꯀꯥꯟꯅꯗꯤ ꯀꯥꯟꯅꯩꯍꯦ ꯁꯨꯃꯥꯏꯅ ꯀꯣꯜ ꯇꯧꯔꯒ ꯐꯪꯉꯤꯁꯦ ꯑꯁ ꯀꯥꯅꯩꯌꯦ ꯑꯩꯁꯨ ꯉꯥꯍꯥꯟꯈꯩ ꯁꯨꯡꯍꯥꯞ ꯍꯥꯞꯇꯦ ꯁꯤ ꯂꯥꯛꯑꯀꯥꯟꯗ ꯍꯥꯞꯄꯅꯦꯕ ꯑꯗꯨ ꯂꯨꯄꯥ ꯆꯅꯤꯄꯥꯥꯟ ꯐꯪꯕ ꯍꯧꯔꯦ ꯑꯗꯨꯅꯦ ꯀꯣꯜ ꯀ ꯀꯣꯜ ꯇꯧ ꯄꯨꯅꯦꯕ ꯊꯕꯛ ꯁꯨꯕꯁꯨ ꯅꯠꯇꯦꯕ ꯑꯗꯨꯝ ꯀꯣꯜ ꯇꯧꯂ꯭ꯔꯦ ꯃꯣꯏ ꯑꯦꯀꯥꯎꯟ ꯌꯥꯝ ꯄꯥꯏꯕ ꯍꯣꯏꯗꯣ ꯑꯁ ꯃꯣꯏꯗꯤ ꯌꯥꯝ ꯐꯪꯉꯦ ꯀꯩꯅꯣ
ꯑꯥ ꯃꯣꯏꯗꯤ ꯑꯗꯨꯝ ꯐꯌꯥꯝ ꯐꯪꯉꯝꯅꯤ
ꯍꯣꯏ ꯑꯗꯨ ꯃꯅꯤꯄꯨꯔꯗ ꯆꯠꯂꯒ ꯑꯁ ꯑꯩꯁꯨ ꯑꯦꯀꯥꯎꯟ ꯑꯍꯨꯝ ꯃꯔꯤ ꯄꯥꯏ ꯇꯥꯔꯦ ꯐꯣꯟ
ꯑ ꯄꯥꯏꯕ ꯌꯥꯌꯦ
ꯎꯝ ꯃꯅꯤꯄꯨꯔꯗꯗꯤ ꯊꯕꯛꯁꯨ ꯌꯥꯝ ꯂꯩꯔꯔꯣꯏ ꯑꯗꯨꯝ ꯅꯨꯡꯊꯤꯟꯜꯗ ꯀꯣꯜ ꯇꯧꯕ ꯌꯥꯅꯤ ꯑꯁꯨꯂꯥꯏꯇ ꯍꯣꯏ ꯑꯗꯨ ꯑꯣꯏꯔꯗꯤ ꯐꯔꯦ ꯉꯍꯥꯛꯇꯪ ꯌꯨꯝꯗꯗꯤ ꯄꯩꯁꯥꯁꯨ ꯐꯪꯗꯦꯗꯣ ꯑꯗꯨ ꯌꯨꯝꯗꯗꯤ ꯄꯩꯁꯥ ꯄꯤꯌꯨ ꯍꯥꯏꯔ ꯄꯤꯗꯦꯕ ꯁꯤꯗ ꯂꯩꯀꯥꯟꯗꯗꯤ ꯄꯩꯁꯥ ꯈꯔ ꯊꯥꯔꯣ ꯋꯥꯠꯂꯦ ꯈꯣꯠꯂꯦ ꯑꯗꯨꯝ ꯊꯥꯔꯤꯑꯕ ꯄꯤꯌꯨꯐꯥꯎ ꯅꯠꯇꯦ ꯅꯤꯌꯨꯐꯥꯎ ꯇꯜꯜꯂꯤꯦ ꯆꯖ ꯇꯔ ꯌꯦꯅ ꯂꯣꯏꯅ ꯂꯩꯔꯕꯅꯤꯅꯅꯕ ꯆꯥꯅꯕ ꯈꯣꯠꯅꯕ
ꯎꯝ
ꯇꯥꯏ ꯎꯝ ꯑꯗꯨꯗꯤ ꯚꯥꯏ ꯅꯪ ꯆꯥꯛ ꯆꯥꯔꯣ ꯍꯣꯏ ꯍꯣꯏ ꯑꯩ ꯆꯥꯛ ꯆꯥꯊꯣꯛꯈꯤꯒꯦ ꯑꯗꯨꯒ ꯑꯩ ꯍꯥꯏꯔꯛꯑꯒꯦꯀꯣ ꯍꯥꯏꯑꯣ ꯐꯔꯦ ꯐꯔꯦ ꯊꯝꯃꯦ ꯊꯝꯃꯦ ꯊꯝꯃꯦ ꯊꯝꯃꯦ